ꯈꯔꯣ
ꯑ ꯀꯃꯤꯦ
ꯇꯥꯃꯣ ꯅꯨꯡꯉꯥꯏꯔꯤꯕꯣ
ꯅꯨꯡꯉꯔꯤ ꯑꯃ ꯀꯃꯥꯏ ꯇꯧꯗ
ꯑꯩꯈꯣꯏꯁꯨ ꯅꯨꯡꯉ ꯅꯨꯡꯉꯥꯏ ꯂꯩꯔꯤ
ꯍꯧꯖꯤꯛ ꯁꯥꯕꯁꯤꯕꯨ ꯆꯥꯕ ꯊꯛꯄ ꯌꯥꯅꯔꯤꯕꯅꯦ
ꯁꯥꯕꯁꯦ ꯀꯩꯀꯥ ꯍꯦꯟꯅ ꯀꯩꯅꯣ ꯇꯧꯗꯦꯅ ꯏꯟꯖꯥꯡꯁꯦ ꯏꯔꯣꯝꯕꯅꯕꯨ ꯏꯟꯍꯥꯎ ꯍꯥꯎꯣꯏꯗ
ꯑꯝ ꯊꯅꯤꯅ ꯈꯔ ꯑꯆꯝꯕ ꯊꯥꯎ ꯌꯥꯎꯗꯕꯅ ꯍꯥꯎꯕꯗꯧꯅ ꯇꯧꯔꯦ
ꯍꯣꯏ
ꯑꯉꯥꯡꯁꯤꯡ ꯑꯗꯨ ꯌꯥꯎꯗꯦ
ꯌꯥꯎꯗꯦ ꯇꯃꯣ ꯇ ꯇꯃꯣꯣꯏ ꯑ ꯇꯥꯃꯣꯗꯤ ꯀꯩꯅꯩꯅ ꯆꯥꯒꯦ
ꯉꯁꯤꯗꯤ ꯍꯥꯎꯕ ꯀꯥꯡꯁꯣꯏ ꯑꯣꯏꯅ ꯆꯥꯔꯦ ꯀꯥꯡꯁꯣꯏꯅ ꯈꯔ ꯍꯥꯎꯒꯦꯅ ꯑꯗꯨ ꯑꯩꯗꯤ ꯊꯥꯎꯁꯤ ꯌꯥꯡꯈꯩ ꯆꯥꯔꯒꯨꯝꯕꯁꯦ ꯍꯥꯏꯔꯕꯝꯅꯤ
ꯑꯥ
ꯀꯩꯅ ꯍꯥꯏꯗꯤ ꯍꯧꯖꯤꯛꯁꯦ ꯑꯌꯡ ꯅꯣꯡꯁꯨ ꯈꯔ ꯈꯔ ꯍꯦꯛ ꯆꯨꯒꯨꯝ ꯇꯧ ꯑꯗꯒꯤ ꯑꯃꯨꯛ ꯁꯥꯗꯣꯔꯛꯄꯗ ꯈꯁ ꯑꯁꯥꯒꯨꯝ ꯇꯧ ꯑꯗꯨꯅ ꯑꯉꯥꯡꯁꯤꯁꯨ ꯑꯅꯥ ꯑꯌꯦꯛꯁꯦ
ꯑꯥ ꯍꯟꯗꯛꯀꯤ ꯋꯦꯗꯔꯁꯦ ꯌꯥꯝ ꯁꯥꯏ ꯍꯥꯏꯕ ꯅꯣꯡꯣꯡ ꯇꯥꯣꯡꯣꯡ ꯇꯥꯕꯩꯔꯥ ꯇꯥꯗꯣꯏꯔꯥ ꯈꯪꯗꯦ ꯋꯦꯗꯔ ꯉꯁꯤꯁꯨ ꯌꯥꯝ ꯁꯥꯏꯑꯦ
ꯎꯝ ꯎꯝ ꯑꯣꯝ ꯆꯥꯛꯅꯕꯗꯧ ꯇꯧꯕꯁꯦ ꯍꯗꯁꯨ ꯇꯧꯋꯏ ꯅꯣꯡꯁꯤ ꯉꯥꯛꯇꯪ ꯌꯥꯝ ꯇꯥꯔꯝꯃꯒ ꯈꯪꯁꯥ ꯁꯥꯗꯣꯛꯄꯒꯨꯝꯕꯁ ꯌꯥꯝ ꯇꯧꯋꯦꯕ ꯑꯗꯨꯈꯅ ꯑꯉꯥꯡꯈꯩꯗꯗꯤ ꯑꯗꯩ ꯈꯔ ꯑꯍꯜ ꯑꯣꯏꯕꯒ ꯅꯥꯒꯜꯂꯤꯁꯦ ꯑꯅ
ꯑꯉꯥꯡꯈꯩꯗꯤ ꯑꯦꯛꯖꯥꯝ ꯇꯧꯔꯨꯕ ꯇꯥꯝꯃꯣ
ꯑꯦꯛꯖꯥꯝ ꯂꯣꯏꯁꯤꯜꯂꯦ ꯍꯧꯖꯤꯛ ꯁꯝꯃꯔ ꯚꯦꯀꯦꯁꯟ ꯄꯤꯔꯤ ꯃꯇꯝ ꯈꯔ ꯋꯥꯠꯂꯤ ꯂꯣꯏꯗꯧꯕ ꯚꯦꯀꯦꯁꯟ ꯃꯅꯨꯡ ꯑꯣꯏꯔꯤ ꯑꯗꯨꯅ ꯈꯔ ꯀꯣꯝꯃꯦ ꯅꯠꯇ꯭ꯔꯒꯗꯤ ꯑꯁ ꯑꯉꯥꯡ ꯁ꯭ꯀꯨꯜ ꯊꯤꯟꯕꯒ ꯀꯔꯤꯒ ꯁꯤ ꯈꯝꯖꯅꯤꯗ
ꯑꯥ
ꯅꯣꯏꯒꯤ ꯁꯨꯇꯤ ꯊꯥꯅꯔꯤꯕ꯭ꯔꯥ ꯀꯥꯕ ꯍꯧꯅꯔꯕꯥ ꯀꯃꯥꯏꯅ ꯇꯧꯔꯦ
ꯑꯩꯈꯣꯏꯒꯤꯗꯤ ꯉꯁꯤꯗꯒꯤ ꯀꯥꯕ ꯍꯧꯔꯦ
ꯑ ꯁ꯭ꯀꯨꯜ ꯈꯔꯞ ꯃꯥ ꯚꯦꯀꯦꯁꯟ ꯂꯩꯔꯤ ꯈꯔ ꯑꯃ ꯑꯃꯨꯛ ꯍꯥꯎ ꯁ꯭ꯨꯜ ꯀꯥꯕ ꯍꯧꯅꯔꯕ ꯃꯥꯜꯂꯤ
ꯑꯥꯎ ꯍꯧꯅꯔꯦ
ꯎꯝ ꯅꯣꯏ ꯑꯉꯥꯡꯁꯤꯡꯗꯤ ꯚꯦꯟꯗ ꯆꯠꯄ꯭ꯔꯥ ꯊꯤꯟꯗꯣꯛ ꯊꯤꯟꯖꯤꯟ ꯇꯧꯕ꯭ꯔꯣ ꯀꯃꯥꯏ ꯇꯧꯕꯌꯥ
ꯑꯩꯈꯣꯏ ꯁ꯭ꯀꯨꯜ ꯅꯛꯄꯅꯤꯅ ꯈꯣꯡꯉꯁꯨ ꯑꯣꯏꯅ ꯆꯠꯂꯦ ꯕꯦꯟ ꯆꯠꯍꯟꯗ꯭ꯔꯦ
ꯎꯝ ꯑꯗꯨꯃ ꯐ ꯑꯗꯨꯝ ꯐꯥꯏ ꯑꯩꯣꯏꯁꯨ ꯌꯥꯝ ꯀꯟꯅ ꯂꯥꯞꯇꯕꯅꯤꯅ ꯑꯅ ꯑꯩꯈꯣꯏꯅ ꯑꯗꯨꯝ ꯊꯤꯟꯗꯣꯛ ꯊꯤꯟꯖꯤꯟ ꯇꯧꯋꯦ ꯑꯗꯨꯅ ꯑꯗꯨꯝ ꯆꯤꯟꯕ ꯊꯕꯛꯁꯦ ꯑꯗꯨꯅ ꯑꯉꯥꯡꯁꯤꯡ ꯑꯉꯥꯡꯁꯤꯡ ꯃꯇꯝ ꯃꯥꯟꯅꯗꯕꯅꯤꯅ ꯑꯃ ꯂꯧꯃꯤꯅꯤ ꯑꯃꯃꯨꯛ ꯊꯤꯟꯅꯤ ꯇꯧꯕꯗ ꯃꯇ ꯌꯥꯝ ꯃꯥꯡꯉꯤ ꯍꯧꯖꯤꯛꯇꯤ ꯚꯦꯀꯦꯁꯟ ꯂꯩꯕꯅꯤꯅ ꯐꯕꯨꯗꯤ ꯄꯣꯛꯑꯝꯃꯦ
ꯍꯣꯏ
ꯀꯩꯅ ꯑꯍꯟꯁꯤꯡ ꯑꯅꯥ ꯑꯌꯦꯛ ꯌꯥꯎꯗꯦꯀꯣ ꯑꯍꯟꯁꯤꯡ ꯍꯧꯖꯤꯛꯁꯦ ꯑꯍꯟꯒ ꯑꯉꯥꯡꯒꯅꯤ ꯁꯤ ꯌꯥꯝꯕꯠꯄꯁꯤ ꯎꯝ ꯎ ꯎ ꯌꯥꯗꯤꯅꯦ ꯊꯥꯎ ꯊꯨꯝꯁꯤ ꯃꯇꯝ ꯆꯥꯁꯨ ꯑꯆꯕ ꯆꯥꯅꯕ ꯍꯣꯠꯅꯕ ꯑꯁꯤꯅ ꯆ ꯆꯥꯡ ꯃ ꯌꯥꯝ ꯐꯔꯝꯃꯦ ꯎꯝ ꯑꯗꯒꯤ ꯑꯩꯈꯣꯏꯒꯤ ꯑꯉꯥꯡꯈꯩꯗꯕꯨꯗꯤ ꯇꯤ ꯌꯥꯏ ꯑꯗꯨꯗ ꯆꯥꯛꯁꯦ ꯑꯉꯥꯡꯈꯩꯕꯨꯗꯤ ꯌꯥꯝ ꯆꯥꯖꯔꯁꯨ ꯀꯩꯁꯨ ꯀꯥꯏꯗꯦ ꯑꯗꯨꯒ ꯗꯣꯛꯇꯔ ꯑꯃꯅ ꯍꯥꯏꯕꯗ ꯍꯧꯖꯤꯛꯀꯥꯟꯁꯦ ꯑꯩꯈꯣꯏꯅ ꯆꯍꯤꯁꯦ ꯈꯇꯪ ꯌꯥꯝꯁꯤꯜꯂꯛꯑꯗꯤ ꯆꯥꯛꯀꯤ ꯆꯥꯡꯁꯤ ꯌꯥꯝ ꯆꯥꯔꯅꯨ ꯑ ꯌꯦꯟꯁꯥꯡꯅ ꯍꯦꯟꯅ ꯑꯗꯒꯤ ꯃꯅꯥ ꯃꯁꯤꯡ ꯍꯦꯟꯅ ꯑꯇꯣꯞ ꯑꯇꯣꯞꯄꯅ ꯃꯍꯨꯠ ꯁꯤꯟꯅꯕ ꯍꯣꯠꯅꯕꯤꯔꯣ ꯅꯠꯇ꯭ꯔꯒꯗꯤ ꯆꯥꯛꯁꯤꯗꯒꯤ ꯂꯣꯏꯅꯃꯛ ꯑꯩꯈꯣꯏꯒꯤ ꯗꯥꯏꯕꯦꯇꯤꯛꯤꯁꯄꯨ ꯑꯣꯏꯔꯦ ꯑꯗꯩ ꯑꯦꯅꯤ ꯃꯈꯜꯒꯤ ꯂꯥꯏꯅꯥꯁꯤꯡꯁꯦ ꯆꯥꯛ ꯌꯥꯝ ꯆꯥꯕꯁꯤꯗꯒꯤꯁꯨ ꯃꯔꯝ ꯑꯣꯏꯌꯦꯅ ꯑꯃ ꯍꯥꯏꯈꯤꯌꯦ
ꯍꯣꯏ ꯍꯧꯖꯤꯛꯇꯤ ꯑꯅꯝꯕꯅꯁꯨ ꯗꯥꯏꯕꯦꯇꯤꯛꯁꯦ ꯑꯅꯝꯕ ꯇꯧꯒꯂꯦ
ꯎꯝ ꯎꯝ ꯎꯝ ꯌꯨꯝ ꯈꯨꯗꯤꯡꯒꯤ ꯗꯥꯏꯕꯦꯇꯤꯁꯀꯤ ꯑꯅꯥꯕ ꯂꯩꯇꯕ ꯂꯩꯇ꯭ꯔꯦ ꯀꯩꯅꯣ ꯁꯤ
ꯌꯨꯝ ꯈꯨꯗꯤꯡ ꯂꯩꯔꯦ ꯃꯌꯥꯝ ꯂꯣꯏ ꯅꯥꯅꯔꯦ ꯅꯈꯣꯏꯁꯨ ꯅꯥꯔꯅꯤ ꯍꯥꯏꯕ ꯌꯥꯗꯕꯅꯤꯅ ꯁꯥꯕꯁꯦ ꯑꯗꯨꯝ ꯆꯦꯛꯁꯤꯟꯕ ꯇꯥꯕ ꯑꯗꯨꯅ ꯑꯩꯈꯣꯏꯗꯤ ꯈꯟꯅꯔꯦ ꯑꯩꯈꯣꯏ ꯂꯩꯀꯥꯏꯒꯤꯗꯤ ꯑꯃꯨꯛꯁꯨ ꯈꯟꯅꯔꯝꯕꯅꯤ ꯑꯗꯨꯕꯨ ꯃꯌꯥꯝ ꯊꯣꯛꯂꯛꯀꯗ꯭ꯔꯥ ꯊꯣꯛꯂꯛꯑꯣꯏꯗ꯭ꯔꯥ ꯈꯪꯗꯕ ꯑꯩꯈꯣꯏꯅ ꯍꯛꯆꯥꯡ ꯁꯥꯖꯦꯜꯁꯤ ꯂꯦꯡ ꯑꯣꯠꯄꯁꯨ ꯌꯥꯝ ꯋꯥꯅꯔꯕ ꯑꯣꯏꯕꯅꯤꯅ ꯑꯌꯨꯛ ꯑꯉꯟꯕꯗꯕꯨ ꯑꯣꯏꯔꯦ ꯑꯗꯒꯤ ꯅꯨꯡꯗꯥꯡꯏꯔꯝꯕꯨ ꯑꯣꯏꯔꯦ
ꯄꯨꯜꯂꯞ ꯑꯣꯏꯅ ꯂꯩꯀꯥꯏꯒꯤ ꯄꯨꯜꯂꯞ ꯊꯣꯛꯂꯒ ꯀꯝꯃꯌꯨꯅꯤꯇꯤ ꯍꯣꯜꯗꯕꯨ ꯑꯣꯏꯔꯁꯨ ꯇꯝꯄꯥꯛꯇꯕꯨ ꯑꯣꯏꯔꯁꯨ ꯈꯔ ꯑꯍꯩꯕ ꯂꯩꯀꯥꯏꯒꯤ ꯑꯗꯨꯝ ꯌꯥꯎꯅꯔꯝꯒꯅꯤ ꯃꯣꯏꯅ ꯁꯨꯝ ꯑꯦꯛꯁꯔꯁꯥꯏꯖꯁꯦ ꯇꯧꯔꯒ ꯄꯨꯟꯅ ꯇꯧꯃꯤꯟꯅꯕꯒꯤ ꯄ꯭ꯂꯥꯟ ꯑꯃꯗꯤ ꯈꯟꯅꯩ ꯑ ꯃꯤ ꯊꯣꯛꯂꯛꯀꯗ꯭ꯔꯥ ꯊꯣꯛꯂꯛꯑꯣꯏꯗ꯭ꯔꯥ ꯍꯥꯏꯅ ꯈꯟꯖꯍꯅꯒ ꯂꯩꯕ ꯑꯗꯨꯃꯥꯏꯅ ꯆꯠꯅꯕꯤ ꯑꯣꯏꯅ ꯍꯥꯏꯗꯤ ꯀꯝꯄꯜꯁꯔꯤ ꯑꯣꯏꯅ ꯂꯩꯀꯥꯏ ꯄꯨꯂꯞ ꯄꯨꯂꯞ ꯁꯥꯖꯦꯜ ꯇꯧꯃꯤꯟꯅꯔꯒꯗꯤ ꯑꯗꯨꯒꯤ ꯆꯠꯅꯕꯤ ꯑꯣꯟꯊꯣꯛꯑꯒꯗꯤ ꯑꯩꯈꯣꯏ ꯍꯧꯖꯤꯛꯀꯥꯟꯒꯤ ꯁꯨꯕ ꯅꯣꯝꯕ ꯋꯥꯠꯄꯒꯤ ꯍꯨꯃꯥꯡ ꯇꯥꯕ ꯋꯥꯠꯄ ꯠꯄꯒꯤ ꯂꯦꯡ ꯑꯣꯠꯄ ꯋꯥꯠꯄꯒꯤ ꯄ꯭ꯔꯣꯕ꯭ꯂꯦꯝꯁꯤꯃꯗꯤ ꯈꯔ ꯃꯈꯩꯗꯤ ꯐꯗꯣꯏꯅꯦꯕ
ꯍꯣꯏ
ꯑꯗꯒꯤ ꯏꯁꯥ ꯏꯁꯥꯅ ꯁꯥꯖꯦꯜ ꯇꯧꯕ ꯍꯥꯏꯗꯣ ꯀꯜꯂꯛꯄꯁꯨ ꯌꯥꯎꯏꯤ ꯂꯩꯀꯥꯏ ꯄꯨꯜꯂꯞ ꯇꯧꯃꯤꯟꯅꯔꯗꯤ ꯁꯨꯝ ꯅꯨꯡꯉꯥꯏꯕ ꯀꯔꯤ ꯑꯗꯨꯝ ꯇꯧꯋꯤꯗꯅ ꯑꯦꯛꯁꯔꯁꯥꯏꯖꯇꯣ ꯑꯗꯨꯒꯤ ꯄ꯭ꯂꯥꯟ ꯑꯃꯗꯤ ꯈꯟꯅꯔꯤ ꯑꯗꯨ ꯊꯣꯛꯂꯛꯀꯗ꯭ꯔꯥ ꯊꯣꯛꯂꯛꯑꯗ꯭ꯔꯥ ꯈꯪꯗꯅ ꯂꯩꯔꯤꯅꯤ
ꯑꯣ
ꯇ
ꯋꯥꯋꯀꯤꯡ ꯆꯠꯂꯦ ꯑꯩꯈꯣꯏ ꯑꯉꯥꯡꯈꯩꯁꯨ ꯋꯥꯛꯀꯤꯡ ꯆꯠꯁꯦꯅ ꯍꯦꯛ ꯍꯦꯛ ꯆꯠꯂꯦ
ꯑꯝ
ꯕꯥꯖꯧ ꯍꯣꯏ ꯏꯃꯥ ꯍꯣꯏꯗꯤ ꯅꯥꯗꯦ
ꯑꯥ ꯅꯥꯗꯦ ꯃꯁꯥ ꯍꯣꯏ ꯁꯨꯒꯔꯕꯨꯗꯤ ꯂꯩꯔꯦ ꯃꯆꯧꯁꯨ ꯑꯗꯨꯒ ꯃꯇꯝꯒꯤꯅꯤ ꯑꯗꯨꯝ ꯌꯥꯎ ꯂꯩꯔꯦ ꯊꯣꯏꯗꯣꯛꯄ ꯃꯇꯝ ꯂꯥꯏꯆꯠ ꯍꯥꯏꯇꯥꯔꯦ ꯑꯗꯨꯗꯤ ꯌꯥꯎꯗꯦ
ꯑ
ꯍꯤꯗꯥꯛ ꯁꯤꯖꯦꯟ ꯇꯧꯔꯤꯌꯦꯕꯆꯣꯏꯁꯨ ꯌꯨꯝꯗ ꯈꯔ ꯈꯔ ꯑꯗꯨꯃꯥꯏꯅ ꯂꯩꯀꯥꯏꯒꯤ ꯑꯍꯟꯁꯤꯡ ꯑꯣꯏꯔꯦ ꯍꯥꯏꯗꯤ ꯅꯍꯥ ꯑꯣꯏꯔꯁꯨ ꯄꯨꯂꯞ ꯑꯣꯏꯅ ꯀꯃ꯭ꯌꯨꯅꯤꯇꯤ ꯍꯣꯜꯒꯨꯝꯕꯗ ꯌꯉꯛꯇ ꯁꯥꯖꯦꯜ ꯇꯧꯃꯤꯟꯅꯔꯒꯗꯤ ꯃꯌꯥꯝ ꯄꯨꯟꯕꯒꯤꯁꯨ ꯅꯨꯡꯉꯥꯏꯕ ꯑ ꯁꯥꯖꯦꯜꯁꯨ ꯇꯧꯍꯧꯕ
ꯍꯣꯏ
ꯁꯨꯝ ꯇꯧꯔꯝꯕꯅꯤ ꯑꯣꯏꯗꯣꯏ ꯄꯣꯈꯣꯏꯁꯨ ꯈꯪꯗ꯭ꯔꯦ ꯃꯌꯥꯝꯅ ꯏꯟꯇꯔꯦꯁ ꯂꯩꯔꯒꯕꯨꯗꯤ ꯌꯥꯝ ꯊꯨꯅ ꯑꯣꯏꯅꯤ ꯅꯠꯇ ꯀꯗꯤ ꯎꯝ ꯑꯗꯒꯤ ꯏꯔꯣꯝꯕꯁꯤꯃ ꯑꯉꯥꯡꯈꯩ ꯁꯤ ꯌꯥꯝ ꯀꯟꯅ ꯆꯥꯗ꯭ꯔꯦ ꯀꯥꯡꯁꯣꯏ ꯑꯃ ꯆꯥꯏ ꯑ ꯍꯧꯖꯤꯛꯀꯤ ꯃꯅꯥ ꯃꯁꯤꯡꯁꯨꯅꯦ ꯍꯧꯖꯤꯛꯀꯥꯟꯁꯤ ꯍꯤꯗꯥꯛ ꯌꯥꯟ꯭ꯔꯁꯤꯗꯅꯤꯅꯤ ꯌꯦꯇ ꯑꯗꯨꯗ꯭ꯔꯤ ꯎꯝ ꯈꯥꯃꯦꯟ ꯈꯛꯁꯤꯦ ꯅꯨꯡꯗꯥꯡ ꯋꯥꯔꯝ ꯍꯦꯛꯒ ꯎꯝ
ꯑꯩꯈꯣꯏ ꯁꯤꯒꯤꯗꯤ ꯂꯥꯏ ꯍꯔꯥꯎꯕꯗꯤ ꯀꯅꯥ ꯀꯔꯤꯝꯇ ꯑꯩꯈꯣꯏ ꯈꯨꯔꯥꯏꯔꯣꯝꯒꯤꯗꯤ ꯂꯥꯏ ꯍꯔꯥꯎꯕꯒꯤ ꯂꯣꯏꯅꯈꯔꯦ ꯑꯩꯈꯣꯏ ꯁꯣꯝꯒꯤꯗꯤ ꯑꯝꯇ ꯂꯥꯏ ꯍꯔꯥꯎꯕꯒꯤ ꯀꯩꯝ ꯍꯥꯏꯅꯈꯤꯗ꯭ꯔꯦꯅꯦ
ꯇꯥꯗꯦ ꯂꯥꯏꯔꯥꯎꯎꯁꯦ ꯂꯥꯏꯔꯥꯎꯁꯦ ꯍꯧꯖꯤꯛ ꯏꯔꯥꯡꯁꯤꯒ ꯑꯗꯨꯒꯤ ꯃꯊꯛꯇ ꯍꯧꯖꯤꯛꯀꯥꯟꯁꯦ ꯎꯝ ꯄꯩꯁꯥꯥꯁꯦ ꯌꯥꯝ ꯆꯥꯎ ꯆꯥꯎ ꯆꯪꯕꯁꯦ ꯑꯁꯤꯅꯁꯨ ꯑꯗꯨꯗꯒꯤ ꯄ꯭ꯂꯁ ꯏꯔꯥꯡꯁꯤꯁꯨ ꯑꯣꯏꯕꯖꯥꯠꯅꯤ ꯃꯃꯤꯡꯗꯨꯔꯥꯎꯥꯎ ꯍꯔꯥꯎ ꯍꯥꯎ ꯇꯣꯛꯅꯔꯤꯁꯦ ꯂꯩꯕꯥꯛꯇ ꯁꯦꯟ ꯊꯨꯝꯒꯤ ꯐꯤꯕꯝꯁꯨ ꯂꯣꯏꯅꯐꯧ ꯃꯅꯤꯡ ꯍꯜꯂꯛꯄꯁꯦ ꯁꯤꯅꯁꯨ ꯈꯜꯂꯛꯀꯥꯟꯗ ꯑꯗꯒꯤ ꯑꯉꯥꯡꯁꯤꯡ ꯈ ꯑꯗꯨꯒꯨꯡ ꯑꯃ ꯃꯈꯥꯏꯒꯤꯗꯤ ꯈꯜꯂꯀꯥꯟꯗ ꯁꯨꯝ ꯇꯧꯗꯦꯔ ꯈꯪꯗꯦꯅꯤ ꯑ ꯍꯥꯎ ꯀꯝ ꯇ ꯇꯥꯗꯅ
ꯑꯩꯁꯨ ꯉꯍꯥꯟ ꯑꯩꯈꯣꯏꯔꯣꯝꯒꯤ ꯂꯥꯏ ꯍꯔꯥꯎꯕ ꯃꯉꯥꯅꯤ ꯆꯟꯕꯒꯤ ꯂꯥꯏ ꯂꯝꯊꯣꯛꯄ ꯌꯦꯡꯕ ꯆꯠꯂꯨꯏꯌꯦ
ꯎꯝ ꯎ ꯑꯣ ꯎꯝ ꯎꯝ ꯍꯂꯛꯇ ꯑꯗꯣ ꯈꯨꯔꯥꯏ ꯄꯨꯊꯤꯕꯒꯤꯗꯣ ꯀꯩꯅꯣ ꯇꯧꯕ꯭ꯔꯣ ꯅꯨꯄꯤꯅ ꯂꯗꯣꯛꯄ꯭ꯔꯣ ꯑꯗꯨꯕꯣ
ꯑꯥ ꯅꯨꯄꯤ ꯅꯨꯄꯤꯅ ꯄꯨꯏꯌꯦꯗꯣꯂꯥꯏ ꯃꯥ
ꯑ ꯑꯥꯎ ꯎꯈꯤꯕ ꯍꯟꯗꯛ ꯍꯥꯟꯅꯗꯤ ꯎꯗꯕꯅꯤ ꯅꯨꯄꯤꯅ ꯂꯥꯏ ꯂꯊꯣꯛꯄꯁꯦ
ꯆꯍꯤ ꯑꯅꯤ ꯑꯍꯨꯝꯂꯛꯇꯤ ꯅꯨꯄꯤꯅ ꯑꯅꯤꯔꯛ ꯑꯍꯨꯝꯂꯛ ꯄꯨꯈ꯭ꯔꯦꯕ ꯑꯗꯨꯏ ꯃꯇꯨꯡꯗ ꯑꯃꯨꯛ ꯄꯣꯔꯛꯑꯦ ꯉꯥꯏꯍ ꯍꯟꯗꯛꯀꯤ ꯍꯔꯥꯎꯕꯁꯤꯗ ꯑꯃꯨꯛ ꯄꯨꯏ
ꯑꯣ ꯍꯥꯟꯅ ꯑꯩꯈꯣꯏ ꯁ꯭ꯋꯥꯏꯗ ꯇꯧꯕꯗꯤ ꯅꯨꯄꯤꯅ ꯇꯧꯕꯁꯤ ꯎ ꯎꯗꯕ ꯑꯗꯨ ꯎꯕꯗꯨꯗ ꯁꯁꯨꯝ ꯇꯧꯅꯕ꯭ꯔꯥ ꯍꯥꯏꯅ ꯈꯪꯅꯔꯝꯃꯤꯅꯤ
ꯉꯥꯏꯔꯥꯎꯕ ꯁꯨꯝ ꯑꯉꯥꯡꯈꯩꯁꯨ ꯌꯥꯎꯍꯟꯕ ꯈꯣꯠꯄ ꯐꯩ ꯀꯩꯗꯨ ꯑꯩꯈꯣꯏꯒꯤ ꯊꯥꯏꯅꯗꯒꯤ ꯇꯧꯔꯛꯄ ꯄꯣꯠꯅꯤꯅ ꯈꯔ ꯈꯪꯍꯟꯕꯁꯨ ꯐꯩ ꯉꯁꯥꯏꯒꯤꯗꯤ ꯌꯥꯝ ꯀꯟꯅ ꯍꯔꯥꯎꯕꯒꯤ ꯃꯃꯤ ꯎꯗ꯭ꯔꯦ ꯍꯣꯅꯕꯗꯨ ꯍꯔꯥꯎꯔꯛꯈꯤꯅꯤ ꯑꯗꯨ ꯍꯧꯖꯤꯛ ꯍꯧꯖꯤꯛꯀꯤꯗꯤ ꯏꯁꯥ ꯇꯥꯗꯕ ꯍꯧꯖꯤꯛ ꯀꯥꯂꯦꯟ ꯀꯂꯦꯟ ꯍꯧꯖꯤꯁꯦ ꯏꯉꯥ ꯏꯉꯥ ꯅꯠꯇ꯭ꯔꯣ ꯏꯉꯥ ꯏꯉꯦꯟ ꯍꯧꯖꯤꯕꯨ ꯀꯂ ꯂꯣꯏꯈ꯭ꯔꯤꯅ
ꯂꯣꯏꯈ꯭ꯔꯦ ꯏꯉꯥ ꯌꯧꯁꯜꯂꯛꯑꯦ ꯍꯌꯦꯡꯒꯤ ꯑꯔꯁꯅꯥ ꯖꯇ꯭ꯔꯥꯅꯤ
ꯑꯥ
ꯍꯌꯦꯡꯗꯤ ꯑꯁꯅꯥꯟ ꯖꯇ꯭ꯔꯥꯟ
ꯑꯣ ꯂꯥꯏ ꯍꯔꯥꯎꯕ ꯃꯇꯝ ꯂꯣꯏꯈ꯭ꯔꯦ ꯑꯗꯨ ꯍꯔꯥꯎꯕꯒꯤꯗ꯭ꯔꯤꯅꯦꯈꯣꯏ ꯁꯥꯏꯠ ꯑꯃꯐꯥꯎ
ꯑꯣ ꯑꯩꯈꯣꯏꯔꯣꯝꯒꯤꯗꯤ ꯑꯅꯤ ꯃꯤ ꯑꯅꯤ ꯂꯥꯏ ꯑꯅꯤꯕꯨ ꯐꯪꯅꯩꯅꯦ ꯆꯞ ꯃꯥꯟꯅ ꯍꯔꯥꯎꯃꯤꯟꯅꯩ ꯑꯃꯅ ꯄꯨꯊꯤꯕ ꯑꯃꯅ ꯀꯩꯅꯣ ꯂꯥꯏ ꯋꯥꯡꯕ ꯆꯞ ꯃꯥꯟꯅꯅ
ꯍꯟꯗꯛꯀꯤ ꯁꯤꯒꯤ ꯏꯙꯧ ꯅꯨꯡꯁꯥꯕꯒꯤ ꯑꯗꯣ ꯂꯥꯏ ꯏꯀꯧ ꯈꯠꯄꯗꯤ ꯎꯈꯤꯑꯦꯕ
ꯑ ꯃꯣꯏ ꯀꯨꯟ ꯍꯟꯇꯛ ꯀꯨꯟꯆꯂꯅꯤ ꯅꯣ ꯈꯔ ꯍꯔꯥꯎꯔ ꯇꯣꯛꯈ꯭ꯔ ꯃꯥꯥꯏ
ꯑ ꯑ ꯁꯨ ꯇꯧꯈꯤꯗ꯭ꯔꯕ ꯃꯥꯜꯂꯦ ꯑꯗꯒꯤ ꯏ ꯇꯧꯒꯗ꯭ꯔꯥ ꯑꯩꯈꯣꯏꯁꯨ ꯑꯃꯨꯛ ꯇꯥꯈꯤꯗ꯭ꯔꯦ ꯍꯟꯗꯛ ꯀꯥꯂꯦꯟꯁꯤꯗ ꯑꯗꯣ ꯅꯨꯡꯁꯥ ꯍꯣꯏꯗꯤ ꯏ ꯉꯥꯗ ꯍꯔꯥꯎꯒꯨꯝ ꯇꯧꯕꯅꯦ ꯑꯗꯣ ꯏꯉꯥꯗꯤ ꯂꯣꯏꯁꯤꯜꯂꯛꯑꯦ ꯍꯟꯗꯛ ꯇꯧꯈꯤꯕꯗꯨ ꯎꯦ ꯎꯔꯝꯃꯥꯂꯦ ꯎꯝ ꯎꯝ ꯑꯉꯥꯡ ꯌꯧꯁꯤꯜꯂꯛꯑꯃꯤꯅ ꯀꯥꯡꯁꯤꯁꯨ ꯍꯧꯖꯤꯛꯀꯥꯟꯗꯤ ꯃꯄꯨꯡ ꯐꯥꯅ ꯅꯍꯥꯋꯥꯏꯗꯧꯅ ꯇꯧꯗ꯭ꯔꯦ ꯈ ꯑꯉꯍꯥꯡ ꯑꯣꯏꯔꯤꯉꯩꯗ ꯍꯩ ꯂꯥꯛꯄ ꯀꯥꯡ ꯆꯤꯡꯕ ꯑꯗ ꯈꯦꯆꯔꯤ ꯚꯝꯃꯣꯟ ꯆꯠꯂ ꯆꯥꯕꯒꯠꯇꯣꯃ ꯀꯗ꯭ꯔꯦ ꯀꯥꯂꯤ ꯄꯨꯅꯕ ꯇꯧꯕꯗꯣ ꯍꯧꯖꯤꯛꯀꯥꯟ ꯇꯧꯈꯤꯗ꯭ꯔꯕ ꯃꯥꯜꯂꯦ ꯍꯨꯗ꯭ꯔꯦ ꯎꯝ ꯎꯝ ꯎꯝ ꯍꯣꯟꯗ ꯆꯥꯎꯅ ꯆꯤꯡꯕ ꯀꯣꯅꯨꯡꯒꯤ ꯆꯤꯡꯕ ꯑꯗꯨ ꯅꯠꯇꯅ ꯂꯩꯀꯥꯏ ꯂꯩꯀꯥꯏꯒꯤꯁꯤ ꯄꯥꯛ ꯇꯧꯗ꯭ꯔꯕ ꯃꯥꯜꯂꯦ
ꯎ
ꯎꯝ ꯑꯣ ꯍꯣꯏ ꯍꯣꯏ ꯐꯔꯦ ꯆꯨꯝꯃꯦ ꯑꯗꯨꯗꯤ ꯀꯣꯟꯅ ꯑꯃꯨꯛ ꯐꯥꯎꯅꯔꯁꯦ ꯁꯨꯃꯥꯏꯅ ꯃꯥ ꯃꯔꯛꯇ ꯐꯥꯎꯅꯕ ꯐꯩ
ꯑꯥ ꯑꯥ ꯊꯝꯃꯒꯦ ꯇꯥꯃꯣ ꯑꯗꯨꯏꯗꯤ
ꯐꯔꯦ ꯐꯔꯦ ꯑꯥ
ꯎꯝ